ꯑꯍꯣ ꯍꯜꯂꯣ
ꯀ ꯍꯧꯔꯣ ꯍꯧꯔꯣ ꯑꯃꯨꯛꯀ
ꯀꯥ ꯀꯥꯏ ꯌꯧꯔꯒꯦ ꯍꯥꯏꯔꯛꯑꯣ
ꯎꯝ ꯑꯩꯅ ꯂꯤꯕꯤꯒꯦꯀꯣ ꯍꯧꯖꯤꯛꯇꯤ
ꯎꯝ
ꯎꯝ ꯑꯩꯈꯣꯏ ꯌꯨꯝ ꯇꯥꯏꯗꯅꯦ
ꯑ
ꯎꯝ ꯀꯣꯄꯜꯁ ꯂꯩꯔꯝꯃꯦꯕ
ꯑꯁ ꯅꯪꯒꯤꯖꯦ ꯑꯩꯒꯤ ꯋꯥꯔꯤꯅꯦ
ꯀꯣꯄꯜꯁ ꯂꯩꯔꯝꯃꯦꯕ ꯀꯣꯄꯜꯁ ꯂꯩꯔꯒ ꯑ ꯍꯣꯁꯄꯤꯇꯥꯜ ꯆꯠꯈ꯭ꯔꯕ ꯃꯥ ꯃꯥꯏ ꯅꯨꯄꯤꯗꯨ ꯅꯥꯔꯒ ꯃꯥ ꯅꯨꯄꯤꯗꯨ ꯅꯥꯔꯒ ꯍꯣꯁꯄꯤꯇꯥꯜ ꯆꯠꯈ꯭ꯔꯕꯗꯨ ꯑꯃꯨꯛꯀ ꯀꯥꯎꯔꯦ ꯃꯥ ꯃꯥꯏ ꯅꯨꯄꯤꯗꯨ ꯅꯨꯄꯤꯗꯨ ꯍꯣꯁꯄꯤꯇꯥꯜꯗ ꯆꯠꯂꯒ ꯃꯥꯁꯦ ꯌꯨꯝ ꯉꯍꯥꯛ ꯍꯜꯂꯛꯄ
ꯎꯝ
ꯌꯨꯝ ꯉꯍꯥꯛ ꯍꯜꯂꯛꯂꯒ ꯏꯃꯥꯔꯖꯦꯟꯁꯤ ꯂꯩꯔꯦ ꯅ ꯑꯃꯨꯛꯀ ꯆꯠꯄ ꯆꯠꯄꯗꯨꯗ ꯑ ꯆꯠꯂꯒ ꯁꯦꯕꯥ ꯀꯔꯤ ꯀꯔꯥ ꯇꯧꯔꯒ ꯍꯜꯂꯛꯈ꯭ꯔꯕ ꯑꯃꯨꯛꯀ ꯍꯜꯂꯛꯂꯒ ꯃꯥꯒꯤ ꯌꯨꯝꯁꯤꯗ ꯍꯨꯔꯥꯟꯕ ꯑꯅꯤ ꯆꯪꯈ꯭ꯔꯕ
ꯎꯝ
ꯎꯝ ꯑꯗꯨꯒ ꯑꯗꯨꯠ ꯃꯇꯨꯡꯗ ꯑ ꯀꯔꯤ ꯇꯧꯋꯦꯕ ꯑꯩ ꯀꯥꯎꯔꯦ ꯑꯗꯨ ꯃꯇꯨꯡꯗ ꯍꯥꯏꯔꯧꯅꯦ
ꯑꯠꯁꯥ ꯃꯥꯥ ꯂꯥꯛꯄꯗꯅꯦ ꯆꯠ ꯄꯤꯗꯣ ꯍꯥꯡꯒꯦ ꯇꯧꯕꯗ ꯃꯥꯟꯅꯔꯝꯗ꯭ꯔꯦꯕ ꯃꯈꯨꯠꯇꯨꯒ
ꯎꯝ
ꯑꯗꯨꯒꯤ ꯋꯥ ꯃꯤ ꯆꯪꯉꯦ ꯈꯥꯡꯕꯒꯤ ꯑꯩꯈꯣꯏꯒꯨꯝꯕ ꯑꯄꯪꯕ ꯑꯣꯏꯔꯗꯤ ꯆꯥꯡꯈ꯭ꯔꯅꯤꯕ ꯉꯝꯁꯨ ꯉꯝꯃꯣꯏꯗꯕꯗ ꯑꯝ ꯆꯥꯡꯕꯗꯨꯗ ꯑꯗꯨꯝ ꯁꯨꯔꯤꯅ ꯄꯥꯏ ꯄꯥꯏꯕ ꯑꯗꯨꯝ ꯑꯦꯇꯦꯛ ꯇꯧꯔꯛꯑꯅꯤ ꯂꯩꯕ ꯑꯅꯤꯁꯨ
ꯍꯣꯏ
ꯑꯗꯣ ꯃꯥꯗꯤ ꯁꯤꯡꯕꯅꯤꯅ ꯃꯄꯥꯟꯗꯒꯤ ꯊꯣꯡ ꯂꯣꯜꯂꯒ ꯌꯨꯝꯕꯨ ꯐꯣꯟ ꯇꯧꯔꯒ ꯁꯤ ꯁꯤ ꯀꯦꯃꯦꯔꯥ ꯆꯦꯛ ꯇꯧꯍꯟꯕꯥ
ꯍꯣꯏ
ꯑꯗꯨꯗ ꯑꯣ ꯅꯣꯏꯒꯤ ꯌꯨꯝꯗ ꯍꯨꯔꯥꯟꯕ ꯆꯥꯡꯈ꯭ꯔꯦ ꯁꯨꯔꯤ ꯄꯥꯏꯔꯒ ꯅꯣꯡꯊꯥꯡ ꯄꯥꯏꯔꯒ ꯆꯥꯡꯈ꯭ꯔꯦ ꯍꯥꯏꯈ꯭ꯔꯦꯕ
ꯎꯝ
ꯑꯗꯨꯒꯤ ꯎ ꯎꯝ ꯑꯣꯏꯔꯔꯣꯏ ꯈꯪꯕꯒꯤ ꯄꯨꯂꯤꯁ ꯏꯟꯐꯣꯔꯝ ꯇꯧꯔꯒ ꯂꯩꯀꯥꯏ ꯃꯤ ꯃꯃꯥꯟꯅꯕꯤ ꯃꯃꯥꯟꯅꯕ ꯀꯧꯁꯤꯟꯕ
ꯎꯝ
ꯑꯗꯨꯒ ꯄꯨꯂꯤꯁꯅ ꯂꯥꯛꯑꯒ ꯐꯥꯈ꯭ꯔꯦ ꯀꯃꯥꯏꯟ ꯇꯧꯕ꯭ꯔꯥ ꯌꯨꯝ ꯊꯤꯕ ꯆꯥꯡꯕꯗꯨꯗꯅꯦ
ꯎꯝ
ꯑ ꯋꯥꯁꯔꯨꯝꯗ ꯂꯣꯠ ꯂꯩꯔꯝꯃꯦꯌꯦ ꯃꯣꯏꯅꯤꯁꯨ ꯑꯣꯄꯥꯏ ꯂꯩꯇ꯭ꯔꯕ ꯊꯣꯛꯄꯗꯣ ꯄꯨꯂꯤꯁ ꯄꯂꯥꯕꯒꯤ ꯑꯗꯨꯒ ꯐꯥꯔ ꯆꯠꯈ꯭ꯔꯦ ꯑꯗꯨꯝ ꯑꯗꯨꯗꯅꯦ
ꯎꯝ
ꯑꯩꯒꯤ ꯈꯪꯗꯦꯕ ꯑꯌꯨꯛꯇꯣ ꯄꯨꯡ ꯅꯥꯏꯟꯗ ꯑꯩ ꯍꯧꯒꯠꯂꯒ ꯃꯄꯥꯟ ꯊꯣꯛꯄꯗꯨꯗ ꯃꯤ ꯃꯌꯥꯝ ꯂꯩꯕ ꯄꯨꯂꯤꯁꯁꯨ ꯂꯩꯕ
ꯎꯝ
ꯑꯗꯨꯗ ꯏꯃꯥꯟꯅꯕꯤꯁꯦ ꯊꯕꯛ ꯍꯜꯂꯛꯑꯒ ꯑꯩꯕꯨ ꯀꯧꯔ ꯀꯩꯅꯣ ꯑꯈꯣꯏ ꯌꯨꯝ ꯃꯅꯥꯛꯇ ꯍꯨꯔꯟꯕ ꯆꯥꯡꯉꯦꯅ ꯄꯨꯂꯤꯁ ꯃꯌꯥꯝ ꯃꯤꯁꯨ ꯃꯌꯥꯝ ꯂꯩꯍꯧꯋꯦꯕ
ꯎꯝ
ꯁꯨ ꯌꯦꯡꯕ ꯊꯣꯛꯑꯦ ꯑꯗꯣ ꯃꯊꯣꯡ ꯃꯔꯝ ꯈꯪꯗꯦꯕ ꯑꯩꯅ ꯍꯨꯔꯥꯟꯕ ꯆꯪꯉꯦꯌꯦ ꯀꯤꯗꯨꯝ ꯀꯤꯖꯩ ꯍꯥꯏꯔꯒ ꯆꯥꯡꯉꯦ ꯑꯗꯨꯒ ꯑꯩ ꯉꯁꯥꯏ ꯋꯥꯏ ꯁꯤꯠꯂꯒ ꯂꯩꯕꯗꯨꯗ ꯑꯗꯨ ꯗꯗꯥꯗꯣ ꯂꯥꯛꯄ ꯑꯕꯦꯝꯃꯥ ꯑꯩꯈꯣꯏ ꯌꯨꯝꯗ ꯍꯨꯔꯥꯟꯕ ꯆꯪꯉꯤꯅꯦꯍꯦꯅ ꯋꯥꯔꯤ ꯂꯤꯔꯛꯄ ꯃꯥꯅ
ꯎꯝ
ꯑꯗꯨꯗꯒꯤ ꯑꯩꯁꯨ ꯑꯦ ꯇꯨꯖꯦ ꯈꯪꯍꯧꯕꯅꯤꯗ
ꯑꯠꯁꯥ
ꯑꯌꯨꯛꯇꯤ ꯖꯨꯁ ꯁ‌ꯦ ꯍꯂꯛ ꯈꯛꯇꯅꯦꯕ ꯑꯩꯅ ꯈꯪꯂꯝꯃꯤꯖ‌ꯦ ꯀꯩꯅꯣ ꯍꯨꯔꯥꯟꯕ ꯂꯥꯛꯑꯦ ꯄꯨꯂꯤꯁ ꯃꯌꯥꯝ ꯂꯥꯛꯑꯦ ꯈꯛꯇꯅ‌ꯦꯕ ꯑꯩꯅ ꯈꯪꯍꯧꯕꯗꯣ
ꯎꯝ
ꯑꯗꯣ ꯃꯅꯤꯄꯨꯔꯤꯒꯤ ꯌꯨꯝꯅꯦꯕ ꯑꯦꯇꯦꯛ ꯇꯧꯔꯤꯁꯦ ꯃꯌꯥꯡꯒꯤ ꯅꯠ ꯇꯦꯕ ꯃꯅꯤꯄꯨꯔꯒꯤ ꯑꯗꯨꯒꯤꯅꯤꯗ ꯑꯥ ꯑꯩꯅ ꯍꯨꯖꯤꯛ ꯂꯩꯕ ꯀꯥꯗ ꯂꯩꯔꯝꯕ ꯗꯗꯥꯒ ꯆꯤꯆꯦꯗꯨꯅꯦꯕ ꯃꯣꯏꯅ ꯌꯨꯝ ꯑꯠ ꯆꯥꯎꯕꯗ ꯂꯩꯒꯦꯅ ꯑꯗꯨ ꯑꯩꯈꯣꯏꯒꯤ ꯌꯨꯝ ꯑꯄꯨꯟꯁꯤꯃꯛꯇ ꯊꯣꯛꯈꯤꯕ
ꯎꯝ ꯑ‌ꯣꯛꯁꯥ ꯋꯥꯔꯤ ꯂꯤꯕꯤꯌ‌ꯣ ꯍꯥꯏꯕ꯭ꯔꯣ ꯅꯪꯁꯨ
ꯎꯝ ꯂꯤꯕꯤꯌꯣ ꯇꯥꯁꯦ
ꯍꯥ
ꯑꯧ ꯂꯤꯕꯤꯔꯛꯑꯣ
ꯎꯝ ꯍꯥꯟꯅ ꯑꯍꯟꯒꯤ ꯃꯇꯝꯗꯀꯣ
ꯎꯝ
ꯑꯍꯟꯒꯤ ꯃꯇꯝꯗ ꯀꯩꯅꯣ ꯑꯥ ꯑꯍꯟ ꯑꯅꯤ ꯂꯩꯔꯝꯃꯦꯌꯦ ꯅꯨꯄꯤꯒ ꯅꯨꯄꯥ ꯑꯥ ꯃꯋꯥꯒ ꯅꯨꯄꯤ ꯍꯥꯏꯕ ꯇꯥꯔꯦꯅꯦ ꯂꯩꯔꯝꯃꯒ ꯃꯕꯥꯅꯤꯁꯦ ꯑꯍꯥꯟ ꯑꯣꯏꯔꯛꯈ꯭ꯔꯕ ꯑꯍꯅ ꯑꯣꯏꯔꯛꯂꯒ ꯀꯩꯅꯣꯗ ꯑꯥ ꯃꯣꯏ ꯑꯗꯨꯝ ꯂꯧ ꯏꯪꯈꯣꯜꯒꯨꯝꯕ ꯂꯩꯕ ꯖꯥꯠꯅꯤꯗ ꯂꯧ ꯂꯧ ꯏꯪꯈꯣꯟꯗꯨꯗ ꯃꯣꯏꯁꯤ ꯀꯩꯅꯣꯝꯃ ꯊꯥꯁꯦ ꯍꯥꯏꯅ ꯈꯂꯝꯕ ꯑꯗꯨ ꯊꯥꯁꯦꯅ ꯈꯂꯝꯔꯒ ꯃꯣꯏꯒꯤ ꯀꯩꯅꯣꯗꯣ ꯑꯥ ꯑꯗꯨꯝ ꯃꯕꯥꯅꯤꯁꯦ ꯌꯣꯄꯥꯛꯀꯨꯝꯕ ꯀꯩꯀꯥ ꯂꯣꯏꯅ ꯄꯥꯏꯔꯒ ꯆꯠꯄꯅ‌ꯦꯕ
ꯎꯝ
ꯆꯠꯂꯒ ꯑꯥ ꯑꯗꯨ ꯑꯥ ꯏꯪꯈꯣꯟꯗꯨ ꯇꯧꯔꯦ ꯏꯪꯈꯣꯟꯗꯨ ꯇꯧꯔꯝꯃꯒ ꯑꯥ ꯃꯊꯪꯒꯤ ꯅꯨꯃꯤꯠꯁꯦ ꯊꯥꯒꯦ ꯍꯥꯏꯅ ꯂꯥꯛꯄꯅꯦꯕ
ꯎꯝ
ꯑꯗꯨ ꯃꯊꯪꯒꯤ ꯅꯨꯃꯤꯠ ꯊꯥꯒꯦꯟ ꯂꯥꯛꯄꯁꯤꯗ ꯑꯥ ꯊꯥꯕ ꯍꯧꯔꯦ ꯊꯥ ꯔꯒ ꯑꯗꯨ ꯃꯅꯥꯛꯇꯨꯗ ꯌꯣꯡ ꯌꯥꯝ ꯂꯩꯔꯝꯕ
ꯎꯝ ꯎꯝ ꯎꯝ ꯎꯝ
ꯌꯣꯡ ꯃꯌꯥꯝ ꯂꯩꯔꯝꯃꯒ ꯈꯪꯈ꯭ꯔꯕ ꯋꯥꯔꯤꯗꯣ
ꯎꯝ
ꯈꯪꯗꯦ
ꯎꯝ
ꯌꯣꯡ ꯉꯥꯝ ꯂꯩꯔꯝꯃꯒ ꯑꯁ ꯌꯣꯡꯁꯤꯡꯗꯨ ꯃꯕꯥꯅꯤ ꯊꯥꯕ ꯂꯥꯛꯄꯗꯨꯗ ꯍꯔꯥꯎꯈ꯭ꯔꯕ ꯀꯣ
ꯑꯥꯎ
ꯎꯝ ꯑꯗꯨ ꯊꯥꯕ ꯂꯥꯛꯄꯗꯨꯗ ꯍꯔꯥꯎꯈ꯭ꯔ ꯄꯥꯟ ꯃꯕꯥꯅꯤꯁꯦ ꯄꯥꯟ ꯑꯣꯏꯅ ꯊꯥꯕ
ꯎꯝ
ꯗꯨ ꯌꯣꯡꯁꯤꯡꯗꯨꯅ ꯑ ꯃꯕꯥꯅꯤꯁꯦ ꯊꯥꯔꯝꯃꯒ ꯆꯠꯈ꯭ꯔꯕ ꯆꯠꯂꯒ ꯌꯣꯡꯁꯤꯡꯗꯨꯅ ꯄꯥꯟꯗꯨ ꯂꯣꯏꯅ ꯆꯥꯕꯤꯈ꯭ꯔꯕ
ꯎꯝ
ꯎꯝ ꯂꯣꯏꯔꯦ ꯋꯥꯔꯤꯗꯣ
ꯑꯦ ꯋꯥꯔꯤ ꯂꯣꯏꯈ꯭ꯔꯦ
ꯋꯥꯔꯤ ꯂꯣꯏꯔꯦ
ꯅꯪꯒꯤ ꯋꯥꯔꯤ ꯆꯩ ꯆꯥꯗꯧꯕ ꯋꯥꯔꯤꯅꯤꯍꯦ
ꯅꯪꯒꯤ ꯋꯥꯔꯤꯗꯣ ꯆꯨꯝꯗꯤ ꯆꯨꯝꯃꯦ ꯗꯣ ꯂꯣꯏꯗ꯭ꯔꯦ
ꯑꯗꯨꯅꯦ ꯍꯣꯏ ꯑꯗꯨꯅꯤ
ꯑꯩꯁꯨ ꯀꯥꯎꯈ꯭ꯔꯦ ꯑꯩꯁꯨ ꯀꯥꯎꯈ꯭ꯔꯦꯕ
ꯋꯥꯔꯤꯗꯨ ꯆꯨꯝꯗꯤ ꯆꯨꯝꯗꯥꯃꯤꯗ ꯆꯨ ꯈ꯭ꯔꯗꯤ ꯆꯨꯝꯃꯦ ꯈ꯭ꯔꯗꯤ ꯆꯨꯃꯗꯦ ꯑꯩꯅ ꯈꯪꯕꯥ
ꯀꯩꯅꯣꯅꯦꯕ ꯑꯩꯁꯨ ꯇꯥꯈ꯭ꯔꯦ ꯑꯗꯣ ꯎꯝ ꯏꯟꯀꯝꯄ꯭ꯂꯤꯠꯇꯤ ꯑꯣꯏꯌꯦ ꯑꯗꯣ ꯑꯩꯁꯨ ꯅꯤꯡꯁꯤꯡꯗ꯭ꯔꯦ ꯎꯝ ꯑꯣꯀꯦ ꯑꯩ ꯅꯤꯡꯁꯤꯡꯉꯦ ꯑꯩ ꯅꯤꯡꯁꯤꯡꯉꯦ
ꯑꯥ ꯂꯣꯏꯗꯤ ꯂꯣꯏꯗꯦ ꯑꯗꯨꯕꯨ ꯄꯥꯟꯅꯦ
ꯄꯥꯟꯁꯦ ꯆꯥꯈ꯭ꯔꯒꯅꯦ ꯃꯣꯏꯅ ꯐꯦꯛ ꯄꯥꯟꯗꯣ ꯄꯨꯔꯛ ꯑꯒ ꯊꯝꯗꯣꯏꯅꯦꯕ ꯄꯥꯟ ꯃꯥꯟꯕꯗꯣ ꯑꯗꯨꯒ ꯍꯟꯅꯨꯕꯤꯒ ꯍꯟꯅꯨꯕꯥꯒꯥ ꯁꯤꯅ ꯑꯌꯨꯛ ꯍꯧꯒꯠꯄꯗ ꯌꯥꯝ ꯍꯔꯥꯎꯕ ꯉꯔꯥꯡꯇꯪ ꯊꯥꯔꯤ ꯂꯣꯏ ꯍꯥꯎꯋꯦꯅ ꯑꯗꯨ ꯊꯣꯡꯉ ‌ ꯆꯥꯔꯒ ꯃꯔꯩ ꯍꯀꯠꯆꯔꯒ ꯀꯔꯤ ꯇꯧꯋꯦꯕ꯭ꯔꯥ ꯋꯥꯔꯤꯗꯤ ꯂꯩꯕꯅꯦ ꯑꯩꯁꯨ ꯀꯥꯎꯈ꯭ꯔꯦ
ꯑ ꯑꯗꯨꯒ ꯎꯝ ꯑꯗꯨꯒ ꯀꯩꯅꯣ ꯃꯋꯥꯅ ꯂꯤꯟ ꯑꯣꯏꯕꯒꯤ ꯑꯣꯏꯍꯧꯕꯒꯤ ꯋꯥꯔꯤꯗꯤ ꯇꯥꯕ ꯇꯥꯗꯦ
ꯂꯤꯟ ꯑꯣꯏꯍꯧꯕ
ꯂꯤꯟ ꯑꯣꯏꯕ ꯑꯣꯟꯕ ꯃꯋꯥꯁꯦ
ꯎꯝꯍꯨꯝ ꯇꯥꯗ꯭ꯔꯤ ꯍꯥꯏꯔꯛꯑꯣ
ꯎꯝ ꯃꯣꯏꯁꯦ ꯃꯋꯥꯒ ꯀꯩꯅꯣꯁꯦ ꯃꯥꯏ ꯅꯨꯄꯤꯁꯦ ꯑꯉꯥꯡ ꯃꯥꯗꯤ ꯂꯩꯈ꯭ꯔꯝꯅꯦꯕ ꯑꯉꯥꯡ ꯑꯃ ꯂꯩꯔꯒ ꯃꯣꯏꯁꯦ ꯀꯔꯤ ꯑꯗꯨꯝ ꯂꯧ ꯏꯪꯈꯣꯜꯒꯨꯝꯕ ꯆꯠꯄꯅꯦꯕ ꯂꯧ ꯏꯪꯈꯣꯜ ꯆꯠꯃꯤꯟꯅꯔꯒ ꯅꯣꯡꯃꯁꯦ ꯃꯥꯏ ꯅꯨꯄꯥꯁꯤꯅ ꯍꯥꯟꯈ꯭ꯔꯕ ꯍꯥꯜꯂꯒ ꯃꯥꯏ ꯅꯨꯄꯥꯁꯤꯅ ꯍꯥꯜꯂꯒ ꯃꯥꯏ ꯅꯨꯄꯤꯁꯤꯅ ꯀꯣꯟꯅ ꯂꯥꯛꯄꯅꯦꯕ ꯈꯔ ꯂꯩꯔꯒ ꯑꯗꯨ ꯃꯥꯏ ꯃꯋꯥꯗꯨꯗꯤ ꯏꯪꯈꯣꯜꯗꯨꯗ ꯂꯤꯟ ꯑꯣꯟꯂ ꯂꯩꯔꯝꯕ ꯑꯗꯨ ꯂꯤꯟ ꯑꯣꯟꯂꯦ ꯎꯝ ꯂꯤꯟ ꯑꯣꯜꯂ ꯂꯩꯔꯝꯂꯒ ꯃꯥꯏ ꯅꯨꯄꯤꯗꯨꯅ ꯑ ꯄꯥ ꯄꯥ ꯇꯧꯔꯒ ꯀꯩꯅꯣ ꯌꯣꯄꯥꯛꯇꯨꯅ ꯊꯥꯕꯗꯅꯦ ꯆꯩꯒꯨꯝꯕ꯭ꯔꯥ ꯌꯣꯄꯥꯛꯀꯨꯝꯕ꯭ꯔꯥ ꯀꯣꯛꯇ ꯊꯥꯕꯗꯅꯦꯗꯥ
ꯑꯠꯁꯥ ꯑꯠꯁꯥ
ꯎꯝ ꯀꯣꯛꯇꯣ ꯊꯥꯔꯒ ꯍꯨꯖꯤꯛꯇꯤ ꯅꯨꯄꯥꯗꯣ ꯑ ꯌꯥꯝ ꯅꯥꯔꯕꯖꯥꯅꯦ ꯑꯗꯨ ꯑꯗꯨꯕꯨ ꯃꯥ ꯃꯥꯏ ꯅꯨꯄꯤꯗꯨꯗꯤ ꯀꯤꯕꯒꯤ ꯍꯟꯈ꯭ꯔꯕꯅꯦꯕ ꯂꯤꯟꯗꯨ ꯆꯥꯎꯕꯒꯤ ꯍꯜꯂꯒ ꯌꯨꯝꯗ ꯍꯣꯔꯦꯟꯗꯤ ꯑꯥ ꯃꯥꯏ ꯅꯨꯄꯥꯗꯨꯁꯨ ꯍꯜꯂꯛꯄ ꯃꯥꯏ ꯅꯨꯄꯥꯗꯨꯁꯨ ꯂꯩꯔꯝꯗꯕꯅꯦꯕ ꯃꯥꯅ ꯀꯩꯅꯣ ꯇꯧꯕꯗꯨꯗ ꯑꯗꯨ ꯌꯨꯝꯗ ꯍꯥ ꯍ ꯍꯟꯈ꯭ꯔꯦ ꯍꯜꯂꯒ ꯃꯥꯏ ꯅꯨꯄꯥꯁꯨ ꯍꯣꯔꯦꯟꯅ ꯍꯜꯂꯛꯑꯦꯕ ꯍꯜꯂꯛꯂꯒ ꯑꯗꯨ ꯑꯥ ꯑꯁ ꯉꯁꯤꯗꯤ ꯀꯣꯛ ꯅꯥꯏꯅꯦꯅ ꯍꯥꯏꯕ ꯄꯨꯛꯇꯨ ꯌꯥꯝ ꯆꯤꯛꯏꯅꯦ ꯀꯩꯅꯣ ꯇꯧꯕꯒꯤ ꯑꯥ ꯀꯔ ꯑ ꯃꯥꯏ ꯅꯨꯄꯤꯅ ꯍꯪꯕꯅꯦꯕ ꯀ꯭ꯔꯤ ꯇꯧꯕꯒꯤꯔꯣ ꯀꯣꯛ ꯆꯤꯑꯦ ꯍꯥꯏꯕꯗꯤꯅ ꯑꯁ ꯉꯁꯥꯏ ꯅꯪꯅ ꯆꯩ ꯄꯥꯏꯔ ꯊꯥꯕꯒꯤꯅꯦ ꯍꯥꯏꯕꯅꯦꯕ
ꯎꯝ
ꯉꯁꯥꯏ ꯃꯥꯏ ꯅꯨꯄꯤꯕꯨ ꯉꯁꯥꯏ ꯅꯪ ꯆꯩ ꯄꯥꯏꯔ ꯊꯥꯕꯒꯤ ꯀꯣꯛꯇꯨ ꯌꯥꯝ ꯆꯤꯛꯏꯅꯦ ꯑ ꯀꯣꯛ ꯇꯨ ꯌꯥꯝ ꯅꯥꯏꯅꯦꯅ ꯍꯥꯏꯕꯖꯥꯠꯅꯦ ꯑꯗꯨ ꯎꯝ ꯅꯨꯄꯤꯗꯨꯅ ꯑꯦ ꯑꯩꯗꯤ ꯅꯪꯕꯨ ꯊꯥꯗꯤ ꯊꯥꯗꯦꯅꯦ ꯑꯩꯗꯤ ꯀꯅꯥꯝꯁꯨ ꯊꯥꯗꯦꯅ ꯉꯥꯏꯔꯒ ꯎꯝ ꯉꯁꯥꯏ ꯏꯪꯈꯣꯜ ꯂꯩꯔꯤꯉꯩꯗ ꯅꯪ ꯑꯩꯕꯨ ꯊꯥꯏꯅ ꯑꯗꯨꯃꯥꯏꯅ ꯍꯥꯏꯕꯖꯥꯠꯅꯤꯗ ꯑꯗꯨ ꯀꯩꯅꯣ ꯑꯥ ꯃꯥꯏ ꯅꯨꯄꯤꯗꯨꯅ ꯑꯣ ꯃꯥꯁꯤ ꯀꯅꯥꯅꯣꯀꯣ ꯑꯗꯨꯝ ꯒ꯭ꯌꯥꯟ ꯇꯥꯗ꯭ꯔꯕꯖꯅꯤ ꯑꯗꯨꯒ ꯃꯥꯏ ꯅꯨꯄꯥꯅ ꯑꯁ ꯉꯁꯥꯏ ꯅꯪ ꯀꯩꯅꯣ ꯆꯩ ꯄꯥꯏꯔ ꯊꯥꯕꯗꯨꯗꯤ ꯏꯪꯈꯣꯜꯗꯨꯗ ꯑꯩ ꯂꯩꯔꯝꯕꯒꯤ ꯍꯦꯟꯅ ꯑꯗꯨ ꯃꯥ ꯅꯨꯄꯤꯁꯤ ꯆꯤꯡꯅꯈ꯭ꯔ ꯃꯥꯜꯂꯦ ꯂꯤꯟꯅꯦꯅ ꯃꯥꯏ ꯅꯨꯄꯤꯅ ꯆꯤꯡꯅꯈ꯭ꯔꯕ ꯑꯣ ꯑ ꯅꯪ ꯑꯗꯨꯗꯤ ꯅꯪ ꯁꯤ ꯀꯩꯅꯣ ꯑꯣꯟ ꯆꯠꯂꯅ ꯍꯥꯏꯕꯖꯥꯠꯅꯤꯗ ꯎꯝ ꯍꯣꯏ ꯑꯗꯨ ꯃꯥꯏ ꯅꯨꯄꯥꯅ ꯍꯣꯏ ꯑꯩ ꯂꯤꯟ ꯑꯣꯟ ꯑꯣꯟꯅꯤꯅ ꯑꯗꯨ ꯑꯗꯨꯗꯒꯤꯗꯤ ꯈꯪꯈ꯭ꯔꯕ ꯇꯨꯡꯗꯒꯤꯗꯤ ꯑꯥ ꯃꯣꯏ ꯑꯗꯨꯝ ꯀꯩꯅꯣ ꯇꯧꯔꯁꯨ ꯇꯨꯃꯤꯟꯅꯔꯁꯨ ꯃꯥꯏ ꯅꯨꯄꯥꯁꯦ ꯑꯣꯜꯂꯁꯨ ꯅꯨꯄꯤꯗꯨ ꯀꯤꯗ꯭ꯔꯕꯖꯥꯠꯅꯦ ꯎꯝ ꯃꯥꯒꯤ ꯅꯨꯄꯤꯒꯤ ꯑꯗꯨꯝ ꯅꯞꯄꯒꯀꯣ ꯑꯣꯜꯂꯁꯨ ꯀꯩꯁꯨ ꯀꯤꯗ꯭ꯔꯕꯖꯥꯠꯅꯤꯗ ꯈꯧꯔꯤꯒꯨꯝꯕꯗ ꯌꯦꯠꯂꯒꯀꯣ ꯑꯗꯨꯝ ꯇꯨꯝꯃꯦꯅ ꯍꯥꯏꯕꯅꯦꯕ ꯈꯪꯗꯦ ꯋꯥꯔꯤꯗꯨ ꯑꯗꯨ ꯅ ꯂꯣꯏꯔꯦ
ꯃꯥꯒꯤ ꯅꯨꯄꯤꯅ ꯀꯤꯗꯦꯔꯦ ꯍꯥꯏꯔꯣ
ꯀꯤ ꯍꯣꯏ ꯀꯤꯗ꯭ꯔꯕ
ꯑꯣ
ꯑꯗꯨꯝ ꯇꯨꯝꯃꯤꯟꯅꯔꯁꯨ ꯃꯥ ꯅꯨꯄꯥ ꯂꯤꯟ ꯑꯣꯜꯂꯁꯨ ꯑꯗꯨꯝ ꯀꯤꯗ꯭ꯔꯕꯀꯣ ꯑꯗꯨꯝ ꯃꯥꯕꯨ ꯌꯦꯠꯂꯒꯁꯨ ꯑꯗꯨꯝ ꯇꯨꯝꯕ ꯎꯝ ꯅ ꯅꯪ ꯑꯣꯏꯔꯗꯤ ꯀꯤꯔ ꯀꯤꯔꯣꯏꯔꯣ
ꯉꯝꯖꯔꯔꯣꯏ
ꯅꯥꯅꯥ ꯏꯪ ꯏꯪ ꯂꯥꯎꯔꯝꯅꯤ ꯂꯤꯟꯁꯨ
ꯎꯝ
ꯎꯝ ꯅꯪ ꯉꯝꯒꯗ꯭ꯔꯣ ꯅꯪꯒꯤ ꯅꯨꯄꯤꯅ ꯂꯤꯟ ꯑꯣꯏꯔꯗꯤ ꯅꯪ ꯌꯥꯒꯗ꯭ꯔꯥꯕꯥ
ꯑꯗꯨꯅꯦ ꯅꯍꯥꯟꯗꯩ ꯁꯤꯔꯝꯅꯤꯕ
ꯑꯩ ꯌꯥꯝ ꯅꯨꯡꯁꯤꯗ ꯅꯍꯥꯟꯗꯒꯤ ꯀꯤꯔꯕꯅꯤꯅꯦ
ꯑꯗꯨꯅꯦ ꯅꯍꯥꯟꯗꯒꯤ ꯂꯤꯟ ꯑꯣꯏꯔꯝꯗꯤ ꯑꯗꯨꯝ ꯁꯤꯔꯝꯅꯤꯗ
ꯍꯨꯝ ꯁꯤꯔꯦꯍꯦ ꯁꯤꯔꯦꯍꯦ ꯅꯪꯁꯨ
ꯎꯝ ꯅꯣꯏꯗꯤ ꯂꯤꯟꯒꯨꯝꯕ ꯀꯩꯅꯣ ꯇꯧꯕ ꯎꯕ꯭ꯔꯥ ꯎꯈ꯭ꯔꯕ ꯎꯗ꯭ꯔꯤꯕꯣ ꯑꯩ ꯑꯗꯨꯝ ꯀꯩ ꯍꯥꯏꯅꯤ ꯃꯣꯏꯒꯤ ꯀꯔꯤꯅ ꯑꯉꯥꯡ ꯁꯦꯝꯅꯤꯡꯉꯥꯏ ꯍꯥꯏꯕ ꯇꯥꯔꯦ
ꯑꯩꯗꯤ ꯎꯗ꯭ꯔꯤꯍꯦ
ꯑꯁ
ꯇꯨꯝꯕꯔꯣ ꯇꯨꯝꯕꯔꯣꯕ
ꯃꯣꯏ ꯀꯩꯅꯣ ꯇꯧꯌꯦ ꯁꯥꯡꯅ ꯇꯤꯡꯉꯦ ꯑꯁ ꯁꯥꯡꯉꯦꯍꯦ ꯑꯩꯅ ꯎꯗꯨꯗ ꯑꯩ ꯉꯥ ꯊꯤꯕ ꯆꯠꯄ ꯑꯩꯈꯣꯏ ꯃꯔꯨꯞꯁꯤꯡꯒ
ꯑꯟꯗꯤ ꯀꯃꯥꯏ ꯎꯔꯤꯕ
ꯉꯥ ꯊꯤꯕ ꯆꯠꯄꯗ ꯍꯧꯖꯤꯛꯀꯤ
ꯀꯔꯤꯅꯣꯕ ꯁꯥꯡꯅ ꯇꯧꯔ ꯀꯔꯤꯅꯣꯕ
ꯃꯣꯏ ꯑꯉꯥꯡꯁꯦ ꯀꯩꯅꯣ ꯁꯦꯝꯕꯒꯤ ꯄ꯭ꯔꯣꯁꯦꯁꯇꯣꯅꯤꯗ
ꯑꯠꯁꯥ ꯑꯩꯗꯤ ꯎꯗ꯭ꯔꯤꯌꯦ ꯂꯤꯟꯅ ꯂꯣꯏ ꯄ꯭ꯔꯣꯁꯦꯁ ꯁꯦꯝꯕꯗꯤ
ꯑꯁ ꯀꯤꯕꯅꯦ ꯀꯗꯥꯏꯗꯒꯤ ꯑꯗꯨ ꯂꯤꯟꯁꯨ ꯆꯥꯎꯌꯤꯕ ꯑꯩꯅ ꯎꯕꯗꯣ ꯑꯗꯨ ꯑꯗꯨꯝ ꯑ ꯀꯩꯅꯣ ꯇꯧꯔꯒ ꯂꯤꯟꯗꯨ ꯁꯥꯡꯅ ꯇꯤꯡꯊꯣꯛꯑꯦ ꯇꯤꯡꯊꯣꯛꯂꯒ ꯑꯗꯨꯝ ꯏꯁꯇ꯭ꯔꯦꯠꯇꯀꯣ ꯑꯗꯨꯝ ꯏꯁꯇ꯭ꯔꯦꯠ ꯇ ꯃꯕꯥꯅꯤꯃꯛ ꯃꯈꯥ ꯑꯃꯅ ꯃꯊꯛ ꯑꯃꯅ ꯃꯈꯥ ꯇꯧꯔ ꯂꯩꯃꯤꯅꯩꯗ ꯑꯗꯨꯒ ꯑꯁ ꯀꯤꯌꯦ ꯑꯗꯨꯕꯨ ꯍꯧꯖꯤꯛ ꯃꯤꯠꯇ ꯎꯑꯦ ꯉꯥ ꯊꯤꯕ ꯆꯠꯄꯗꯅꯤꯅꯦ
ꯑꯩꯗꯤ ꯅꯪꯅ ꯍꯥꯏꯔꯁꯨ ꯎꯝ ꯒ꯭ꯌꯥꯟ ꯇꯥꯗ꯭ꯔꯤꯌꯦ ꯁꯥꯡꯅ ꯇꯤꯡꯊꯣꯛꯑꯦ ꯍꯥꯏꯕ ꯈꯛꯇ ꯁꯥꯡꯅ‌ ꯇꯤꯡꯊꯣꯛꯄꯗꯗꯤ
ꯑꯥꯏꯋꯞꯗꯤ ꯂꯤꯟꯒꯤ ꯏꯟꯆꯤ ꯏꯟꯆꯤꯗꯨ ꯀꯌꯥꯔꯥ ꯑꯗꯨ ꯃꯑꯣꯡꯗ ꯄꯨꯔꯥ ꯏꯁꯇ꯭ꯔꯦꯠꯇ ꯇꯤꯡꯊꯣꯛꯄ
ꯑꯠꯆꯥ
ꯑꯗꯨꯒ ꯑ ꯑ ꯑꯗꯨꯝ ꯂꯥꯕꯗꯨꯁꯨ ꯏꯁꯇ꯭ꯔꯦꯠꯇ ꯇꯤꯡꯊꯣꯛꯄ ꯑꯗꯨ ꯂꯥꯕꯗꯨꯅ ꯅꯪ ꯃꯊꯛꯇ ꯂꯩ ꯂꯥꯕ ꯑꯣꯏꯔꯝꯅꯦ ꯃꯊꯛꯇ ꯂꯩꯔꯤꯗꯣ ꯑꯩꯅ ꯈꯟꯕꯗ
ꯑꯣ ꯑꯠꯆꯥ ꯑꯠꯆꯥ ꯁꯥꯡꯅꯗꯤ ꯇꯤꯡꯊꯣꯛꯄ ꯑꯗꯨꯕꯨ ꯎꯝ ꯃꯊꯛ